ꯑ ꯍꯜꯂꯣ ꯇꯥꯕ꯭ꯔꯥ
ꯍ
ꯑꯣꯏ ꯇ ꯍ
ꯇꯥꯏ
ꯀꯥꯏꯗꯧꯔꯤꯅꯣ
ꯇꯔꯤꯅꯣ
ꯑ
ꯑ ꯆ
ꯀꯩꯗꯧꯔꯤꯅꯣ ꯍ ꯍ ꯆꯠ ꯆ ꯈꯔꯒꯣ
ꯅꯌꯦ
ꯑꯣ ꯆꯠ ꯆꯈ꯭ꯔꯕ꯭ꯔꯥ ꯥꯏ ꯆꯠ ꯆꯔꯋ
ꯅꯪꯗꯤ
ꯉꯁꯤꯗꯤ ꯆꯥꯛ ꯆꯥꯔꯣꯏ ꯑꯩꯗꯤ
ꯂꯥꯛꯆꯔꯣꯏꯌꯦꯦ ꯀꯔꯤꯒꯤ
ꯆꯥꯅꯤꯡꯕ ꯊꯣꯛꯇꯕ
ꯍꯥꯥ
ꯆꯥꯅꯤꯡꯅꯕ ꯊꯣꯛꯇꯕ
ꯂꯩꯩꯅ
ꯐꯥꯎꯗꯅ
ꯆꯥꯒꯗꯕꯅꯦ
ꯆꯥꯗ꯭ꯔꯁꯨ ꯍꯤꯡꯕ ꯌꯥꯏꯗ
ꯎꯝ ꯄꯥꯝꯗꯕ꯭ꯔꯥ
ꯎꯝꯝꯗꯦ
ꯎꯝ
ꯅꯣꯏꯗꯤ ꯀꯥ ꯌꯦꯟꯁꯥꯡ ꯊꯝꯈ꯭ꯔꯦ
ꯏꯖꯥꯡ ꯆꯥꯡ ꯏꯟꯖꯥꯡ ꯊꯣꯡꯕ ꯊꯣꯡꯗ ꯆꯪ ꯁꯤꯗꯤ ꯕꯤꯔꯌꯥꯅꯤ ꯆꯥꯏ
ꯆꯥꯕ ꯂꯣꯏꯈ꯭ꯔꯕ꯭ꯔꯥ ꯅꯪꯁꯨ
ꯎꯝ ꯋꯥꯔꯦ ꯄꯥꯟꯊꯣꯛꯄꯁꯦ ꯎ
ꯅꯤ ꯄ ꯇꯔꯗ
ꯀꯩꯕ
ꯉꯉꯒꯤꯅꯤꯕ
ꯎꯉꯥꯏꯇꯩ ꯍꯔ
ꯑꯕꯤ ꯋꯥꯅꯤ
ꯑꯁꯤꯗꯤ ꯀꯔꯤ ꯀꯔꯤ ꯇꯧꯔꯒꯦ ꯉꯁꯤꯗꯤ ꯀꯔꯤ ꯀꯔꯤ ꯇꯧꯔꯒꯦ
ꯑꯁꯤꯗꯤ ꯑꯩ ꯀꯔꯤꯁꯨ ꯇꯧꯗꯦ ꯑꯗꯨꯝ ꯇꯨꯝꯅ ꯋꯥꯀꯞ ꯌꯗꯣ
ꯎꯝ
ꯑꯩ ꯌꯦꯡꯂꯡꯉꯒ ꯄꯨꯡ ꯃꯉꯥꯗ ꯂꯩꯔꯒ ꯇꯨꯝꯊ꯭ꯔꯒ ꯃꯨꯛ ꯈꯔ ꯇꯨꯝꯂꯒ ꯑꯗꯨꯪ ꯍꯧꯒꯠꯂꯒ ꯎꯝ ꯃꯤꯃꯕꯨ ꯀꯣꯜ ꯇꯥꯕꯀꯣ
ꯎꯝ
ꯃꯥ ꯄꯣ ꯇꯥꯕꯗ ꯑꯗꯣꯝꯒꯤ ꯃꯥꯗꯨ ꯇꯨꯝꯕ ꯀꯣꯜꯗꯤ ꯄꯤꯛ ꯇꯧꯋꯏ ꯑꯗꯨ ꯑꯣꯏꯔꯁꯨ ꯇꯨꯝꯂꯒ ꯋꯥꯁꯨ ꯉꯥꯡꯗ꯭ꯔꯒ ꯑꯣꯗꯨ ꯑꯗꯨꯝ ꯂꯥꯏꯟ ꯊꯝꯂꯒ ꯇꯞꯈ꯭ꯔꯕ ꯗꯣꯃꯤ ꯑꯃꯕꯨ ꯑꯣ ꯗꯔꯒꯥꯒꯦꯦꯝꯁꯅꯖꯤꯅꯦ
ꯀꯩꯕ
ꯃꯤ ꯃꯥꯕꯨ ꯀꯣꯜ ꯇꯧꯕ ꯉꯁꯤ
ꯑꯥ
ꯑꯩꯒꯤ ꯅꯨꯄꯤꯕꯨ ꯀꯣꯜ ꯇꯧꯋꯦꯕ
ꯅꯪꯒꯤ ꯅꯨ
ꯑꯥ ꯑꯗꯣ ꯕꯣꯜ ꯌꯦꯡꯕ ꯂꯣꯏꯔꯦꯒꯀꯣ ꯃꯥꯏꯒꯤ ꯅꯨꯄꯤꯗꯤ ꯇꯨꯝ ꯇꯨꯝꯗꯨꯅ ꯂꯥꯌꯦ ꯀꯣꯜꯗꯤ ꯑꯗꯨꯝ ꯑꯩꯅ ꯊꯝꯃꯦ ꯑꯗꯨ ꯑꯣꯏꯔꯁꯨ ꯃꯥꯗꯤ ꯇꯨꯝꯃꯤꯕ ꯍꯥꯏꯗꯤꯒ ꯀꯣꯜ ꯂꯥꯏꯅꯕ ꯑꯗꯨꯝ ꯒꯦꯝ ꯁꯅꯔꯒ ꯉꯁꯤ ꯑꯗꯨꯝ ꯒꯦꯝꯒ ꯃꯥꯕꯨ ꯀꯣꯜ ꯇꯥ ꯑꯗꯨ ꯈꯛꯇꯅꯤ ꯉꯁꯤ
ꯉꯁꯤꯁꯨ ꯕꯣꯜ ꯌꯦꯡꯒꯗ꯭ꯔꯥ ꯅꯪ
ꯎꯝ ꯉꯁꯤꯗꯤ ꯕꯣꯜ ꯂꯩꯇꯦꯍꯦ
ꯑꯣ ꯑꯗꯤ ꯂꯩꯕ꯭ꯔꯅ ꯈꯟꯕ
ꯉꯁꯤꯗꯤ ꯕꯣꯜ ꯂꯩꯇꯦ ꯅꯪꯗꯤ ꯉꯁꯤꯒꯤ ꯍꯥꯛ ꯉꯥꯟꯅ ꯇꯨꯝꯒꯦꯔꯥ
ꯑꯥꯏ ꯈꯪꯗꯦ ꯈꯪꯗ꯭ꯔꯦ ꯈꯪꯗꯦꯕ
ꯎꯝ ꯑꯗꯨꯗꯤ ꯀꯔꯤ ꯑꯗꯨꯗꯤ ꯀ꯭ꯔꯤꯔꯣ
ꯈꯪꯗꯦ ꯋꯥ ꯉꯥꯡꯉꯣ
ꯉꯥꯡꯒꯦ ꯉꯥꯡꯒꯦ ꯉꯥꯏꯕ꯭ꯔꯥ ꯅꯣꯏꯒꯤ ꯅꯣꯏ ꯄꯥꯟꯊꯣꯛꯄꯗꯣ
ꯋꯥꯔꯦ ꯅꯨꯡꯉꯥꯏꯇꯦ
ꯑꯗꯨ ꯑꯣꯏꯔꯗꯤ ꯅꯣꯏ ꯍꯜꯂꯛꯄ ꯊꯦꯡꯕ꯭ꯔꯥ ꯊꯦꯡꯗꯕ꯭ꯔꯥ ꯄꯨꯡ ꯀꯥꯌꯥꯗ ꯑꯃꯨꯛ ꯍꯜꯂꯛ
ꯍꯧꯖꯤꯛ ꯍꯧꯖꯤꯛ ꯅꯍꯜ ꯂꯛꯄꯅꯦ
ꯑꯗꯣ ꯀꯔꯤ ꯀꯔꯤ ꯏꯟꯁꯥꯡ ꯇꯧꯈꯔꯦ
ꯎꯝ
ꯀꯔꯤ ꯀꯔꯤ ꯌꯦꯟꯁꯥꯡ ꯂꯥꯎꯕ꯭ꯔꯥ
ꯆꯦꯡꯒ ꯀꯔꯤ ꯀꯔꯤ ꯑꯗꯨꯝ ꯃꯆꯦꯠ ꯃꯆꯦꯠ ꯂꯥꯎꯋꯦ ꯇꯥꯕꯔꯣ
ꯇꯥꯏ ꯇꯥꯏ
ꯎꯝ ꯑꯗꯨ ꯃꯆꯦꯠ ꯃꯆꯦꯠꯅꯦ ꯑꯣ ꯍꯣ ꯍꯣ ꯍꯣ ꯍꯣ
ꯒꯦꯝ ꯁꯅꯥꯒꯦꯔꯥ
ꯈꯪꯗꯦ ꯋꯥꯔꯦ ꯍꯥꯏꯔꯒ ꯉꯥꯏꯍꯥꯛꯇꯪ ꯂꯥꯏꯔꯒ ꯑꯗꯨꯝ ꯃꯤꯠ ꯄꯥꯡꯊꯣꯛꯑꯗꯤ ꯑꯗꯨꯝ ꯁꯥꯟꯅꯅꯤꯡꯉꯗꯤ ꯁꯥꯟꯅꯔꯅꯤ ꯁꯥꯟꯅꯅꯤꯡꯗ꯭ꯔꯗꯤ ꯑꯗꯨꯝ ꯇꯣꯛꯑꯦ
ꯅꯪꯒꯤ ꯅꯨꯄꯥꯕꯨ ꯀꯣꯜ ꯇꯧꯔꯒꯦꯔꯥ
ꯀꯩꯕꯥ
ꯅꯪꯒꯤ ꯅꯨꯄꯥꯕꯨ ꯀꯣꯜ ꯇꯧꯔꯨꯏꯔꯥ
ꯑꯩ ꯅꯨꯄꯥ ꯂꯩꯇꯦ
ꯑꯁꯦꯡꯕꯥꯔꯥ
ꯎꯝ ꯂꯩꯇꯦ
ꯇꯧꯍꯦ
ꯇꯥꯎ ꯇꯥꯎꯑꯣꯕ ꯂꯥꯏꯔꯗꯤ
ꯂꯩꯇꯦ ꯂꯩꯥꯏꯔꯤꯗꯤ ꯇꯧꯔꯅꯤ ꯂꯩꯔꯗ꯭ꯔꯗꯤ ꯂꯩꯇꯦ ꯍꯥꯏꯔꯒ
ꯂꯩꯌꯦ ꯍꯥꯏꯕ ꯈꯪꯉꯦ
ꯋꯥꯊꯤ ꯆꯥꯔꯦꯝ ꯌꯥꯝ ꯉꯥꯡꯒꯅꯨ ꯅꯪ꯫
ꯑ ꯑꯣ ꯑꯣ
ꯎꯝ ꯎꯝ
ꯍꯣꯏ
ꯀꯩꯅꯣ
ꯄꯁꯟ
ꯎꯝ
ꯐꯠꯇ꯭ꯔꯥ ꯅꯇꯨ ꯉꯥꯕꯗꯣ ꯚꯥꯏꯕ꯭ꯔꯦꯁꯟ ꯅꯪꯒꯤ ꯐꯣꯟ ꯚꯥꯏꯕ꯭ꯔꯦꯁꯟ ꯂꯥꯛꯄ꯭ꯔꯥ
ꯅꯣꯇꯤꯐꯤꯀꯦꯁꯟ ꯂꯥꯑꯦ ꯍꯣꯏ
ꯍꯣꯏ ꯑꯗꯨꯅꯦꯕ ꯑꯩ ꯇꯥꯏ
ꯇꯥꯕ꯭ꯔꯣ ꯑꯣ ꯑꯣ ꯍ ꯑꯁ ꯅꯪꯗꯤ ꯒꯦꯝꯁꯥꯅ ꯒꯗ꯭ꯔꯥ ꯍꯥ
ꯑꯩꯁꯨ ꯁꯥꯅꯅꯤꯡꯗ꯭ꯔꯥꯗꯤ ꯉꯥꯁꯤ ꯁꯥꯅꯔꯣꯏ
ꯉꯟꯅ ꯇꯨꯝꯅꯤ ꯇꯨꯝꯊꯔꯣ ꯍꯣꯏ
ꯍꯥꯏꯗꯤ
ꯑꯣ ꯍꯎꯗ
ꯏꯕꯥ ꯑꯥ ꯅꯨꯡꯊꯤꯡꯗꯀꯣ
ꯀꯩ ꯍꯥꯏꯕ
ꯅꯨꯡ ꯅꯨꯡꯊꯤꯡꯗꯀꯣ
ꯇꯥꯗ꯭ꯔꯦ
ꯇꯕ꯭ꯔꯥ
ꯍꯥꯥ
ꯅꯨꯡꯊꯤꯟꯗ ꯑꯗꯨꯝ ꯇꯣꯝꯕꯤꯒꯦ
ꯑꯗꯨꯝ ꯇꯨꯝꯃꯒꯦ
ꯑꯥ
ꯁꯨꯃꯅ
ꯅꯨꯡꯊꯤꯟꯗ ꯇꯣꯡꯕꯒꯤꯀꯣ ꯍꯧꯖꯤꯛꯇꯤ ꯇꯨꯝꯅꯤꯡꯉꯕ
ꯉꯥꯟꯟꯅꯗꯤ ꯇꯨꯝꯃꯅꯦ
ꯐ꯭ꯔꯔꯤ ꯔꯅ ꯍꯥꯏꯗꯣ
ꯉꯥꯟꯟꯅ ꯇꯨꯝꯒꯅꯤ ꯑꯗꯣ ꯍꯧꯖꯤꯛꯇꯤ ꯇꯨꯝꯃꯔꯣꯏ ꯍꯥꯏꯕ꯭ꯔꯣ
ꯉꯁꯤꯈꯪꯅꯩ ꯒꯦꯝꯁꯨ ꯁ ꯔꯔꯣꯏꯦ ꯑꯗꯨ ꯀꯔꯤ ꯇꯧꯁꯤꯔꯛꯕꯅꯦ
ꯃꯨꯚꯤꯒꯨꯝꯕ ꯚꯤꯗꯤꯑꯣꯒꯨꯝꯕ ꯌꯦꯡꯗ꯭ꯔꯣ ꯅꯪꯗꯤ
ꯃꯕꯤꯗꯨ ꯃꯕꯤꯁꯨ ꯈꯔ ꯈꯔ ꯃꯇꯝ ꯈꯔ ꯈꯔꯗ ꯌꯦꯡꯉꯦ
ꯎꯝ
ꯑꯗꯨ
ꯐꯣꯏ ꯐꯣꯏ
ꯄꯪꯒꯤ
ꯄꯥꯏꯁꯨ ꯑꯗꯨꯝ ꯌꯦꯡꯉꯦꯗ
ꯎꯝ ꯋꯥꯕꯗꯤ ꯋꯥꯅꯤ ꯍꯥꯏꯅ ꯌꯥꯝ ꯂꯥꯞꯄ꯭ꯔꯥꯅ ꯅꯈꯣꯏꯒꯤ ꯈꯣꯡꯅ ꯆꯠꯄ꯭ꯔꯥ
ꯍꯣꯏ ꯍꯣꯡꯅ ꯆꯠꯄꯅꯦ ꯍꯜꯂꯛꯑꯀꯥꯟꯗꯗꯤ ꯍꯣꯏ ꯈꯣꯡꯅ ꯆꯠꯄꯅꯦ ꯒꯥꯔꯤ ꯂꯩꯇ꯭ꯔꯦ ꯑꯗꯨꯗꯒꯤ ꯋꯥꯔꯦ
ꯋꯥꯅꯤ ꯍꯥꯏ ꯍꯣꯏ ꯑꯇ ꯑ
ꯅ ꯅꯣꯏꯒꯤ ꯀ꯭ꯂꯥꯁ ꯍꯥꯎ ꯍꯥꯎ ꯔꯅꯤꯅꯦ ꯅꯨꯃꯤꯠ ꯈꯔ ꯂꯩꯔꯒ
ꯑꯥꯥꯎꯅꯤ ꯍ
ꯎꯝ
ꯍꯧꯔꯗꯤ ꯑꯁꯨꯣ ꯁꯤꯗꯤ ꯁꯤ ꯋꯥ ꯂꯁꯤ ꯋꯥꯅꯤꯕꯗꯤ
ꯎꯝ
ꯁꯨ ꯊꯕꯛ ꯃꯥ ꯇ ꯑ
ꯐꯔꯦ ꯐꯔꯦ ꯅꯨꯡꯉꯥꯏꯅ ꯇꯧꯔꯣ
ꯇꯝ
ꯉꯟꯕ ꯇꯧꯕꯗꯨꯅ ꯐꯕꯅꯦ
ꯍꯣꯏ ꯑꯩꯈꯣꯏ ꯑꯩꯣꯏꯅꯤ ꯕꯥꯛ ꯑꯆꯥꯎꯕꯗ ꯊꯤꯕꯗ ꯊꯤꯕꯒꯤꯀꯣ
ꯍꯥꯏꯅꯤ
ꯑꯩꯈꯣꯏ ꯃꯤꯁꯤꯡꯒꯤꯗꯤꯀꯣ
ꯎꯝ
ꯊꯕꯛ ꯄꯤꯛꯄ ꯇꯧꯅꯤꯡꯗꯕꯒꯤ ꯑꯗꯨ ꯑꯩꯈꯣꯏ ꯑꯩꯈꯣꯏ ꯃꯤꯁꯤꯡꯗ ꯑꯟꯏꯝꯄ꯭ꯂꯣꯏ ꯑꯣꯏꯕ
ꯎꯝ
ꯏ ꯐꯥꯔꯁꯇ ꯇ꯭ꯔꯥꯏ ꯇꯧꯒꯗꯅꯤꯕ ꯐꯥꯔ ꯐꯥꯔꯁꯇ ꯇ꯭ꯔꯥꯏ ꯇꯧꯔꯒ ꯑꯗꯨꯝ ꯄ꯭ꯔꯣꯃꯣꯁꯟꯒꯨꯝꯕ ꯑꯃ ꯃꯥ ꯊꯣꯛꯇ꯭ꯔꯗꯤ ꯑꯃꯨꯛ ꯑꯆꯧꯕ ꯑꯃ ꯑꯃꯨꯛ ꯇ꯭ꯔꯥꯏ ꯇꯧꯕ
ꯎꯝ
ꯇ꯭ꯔꯥꯏ ꯇꯧꯅꯤꯕ ꯇ꯭ꯔꯥꯏ ꯇꯧꯗꯕꯅꯤꯕ ꯑꯃꯨꯛꯀ ꯑꯗꯨꯣ ꯑꯃꯨꯛ ꯊꯣꯛꯛꯇꯗꯤ ꯑꯃꯨꯛ ꯆꯥꯎꯕ ꯑꯃꯨꯛ ꯀꯥꯏ ꯇꯧꯔꯗ꯭ꯔꯦ ꯑꯃꯨ ꯇ꯭ꯔꯥꯏ ꯇ ꯑꯃꯨꯛ ꯇ ꯑꯣꯏꯣꯏꯔꯗꯤ ꯁꯛꯁꯦꯁ ꯑꯣꯏꯒꯅꯤ
ꯎꯝ ꯅꯨꯡꯉꯥꯏꯅ ꯇꯧꯔꯣ ꯐꯖꯅ ꯇꯧꯔꯣ ꯍꯥꯏꯕ ꯎꯝ
ꯀ ꯋꯥꯕꯅꯦ
ꯀꯩꯕ
ꯅꯪ ꯑꯃꯨꯛ ꯑꯕ ꯃꯥꯥꯟꯅꯦꯕ
ꯍꯣꯏ ꯌꯥꯝ ꯋꯥꯔꯦ ꯃꯤꯠ ꯄꯥꯡꯊꯣꯛꯅꯤꯉꯥꯏꯁꯨ ꯇꯟꯕ ꯋꯥ ꯔꯩ ꯑ ꯍꯌꯦꯡꯗꯤ ꯌꯨꯝꯗ ꯑꯃꯨꯛ ꯂꯩꯒꯗ꯭ꯔꯥ ꯃꯄꯥꯟ ꯊꯣꯛꯀꯦꯔꯥ
ꯑꯩꯗꯤ ꯑꯩꯒꯤ ꯏꯆꯥꯅꯨꯄꯤꯕꯨ ꯑ
ꯃꯆꯥꯅꯨꯄꯤ
ꯏꯆꯥꯅꯨꯄꯤꯕꯨ ꯏꯆꯥꯅꯨꯄꯤꯕꯨ
ꯏꯅꯥꯎ ꯅꯨꯄꯤ
ꯏꯅꯥꯎ ꯅꯨꯄꯤꯕ
ꯑꯝ
ꯃꯥ ꯀꯂ꯭ꯦꯁ ꯐꯔꯁ ꯏꯌꯥꯔ ꯀꯥꯅꯤꯕ
ꯑꯥ ꯅꯣꯏꯒꯤ ꯃꯐꯝꯗ
ꯋꯥ ꯃꯥ ꯁꯣꯃꯥꯏ
ꯑꯣ ꯅꯕꯥꯅꯤ ꯂꯩꯃꯤꯟꯅꯗꯣꯏꯔꯥ
ꯍꯣꯏ
ꯎꯝ ꯐꯩꯑꯦ ꯐꯩꯑꯦ
ꯃꯥꯁꯨꯨ ꯐꯔꯁ ꯏꯌꯔ ꯀꯂꯦꯖ ꯑꯃꯨꯛ ꯀꯒꯅꯤ
ꯅꯪ ꯅꯪ ꯅꯨꯄꯤ ꯀꯩ ꯀꯌꯥ ꯂꯩꯕ꯭ꯔꯥ
ꯑꯍꯨꯝ
ꯑꯍꯨꯝ ꯍꯦꯛ ꯃꯈꯗ꯭ꯔꯥ
ꯑ ꯏꯅꯥꯎꯅꯨꯄꯤꯗꯤ ꯑꯩꯒꯤ ꯑꯩꯒꯤ ꯃꯈꯥꯗꯤ ꯏꯅꯥꯎ ꯅꯨꯄꯥ ꯂꯩꯑꯦ
ꯑꯣ ꯃꯥꯥꯏ ꯃꯈꯥꯗꯔ ꯅꯨꯄꯤ ꯑꯍꯨꯝꯗꯣ
ꯅ ꯄ ꯐꯗꯅꯤ ꯀꯁ ꯃꯥꯖꯤ ꯐꯁꯤꯔ ꯀꯥꯂ
ꯑ ꯑꯥ ꯐꯔꯦ ꯐꯔꯦ
ꯇꯀꯣ
ꯀꯔꯤ
ꯐꯥꯏꯕ
ꯐꯔꯦ ꯍꯣꯏ ꯑꯗꯣ ꯅꯣꯡ ꯆꯨꯕ꯭ꯔꯥ ꯆꯨꯖꯕ꯭ꯔꯥ